ꯑꯦꯗ
ꯑꯣ ꯆꯥꯛꯆꯥꯥꯕ ꯇꯣꯛꯔꯒ ꯂꯩꯌꯦ ꯅꯪꯗꯤ
ꯑꯩꯁꯨ ꯑꯗꯨꯝ ꯂꯩꯌꯦ ꯁꯥꯃꯟꯕꯒꯤ ꯑꯥ ꯆꯥꯛ ꯆꯥꯗꯦꯗ ꯀꯩꯅꯣꯝ ꯑꯣꯏꯅ ꯇꯧꯔꯦꯗ ꯑꯩꯗꯤ ꯆꯥꯛ ꯆꯥꯗꯕꯤꯗ ꯀꯩꯅꯣꯝ ꯇꯧꯕꯗꯣ ꯎ ꯋꯥꯏ ꯋꯥꯏ ꯊꯣꯡꯉꯦ ꯅꯨꯡꯁꯤꯤꯟꯗ ꯑꯗꯨꯒꯤ ꯑꯩꯗꯣ ꯀꯩꯅꯣꯝ ꯇꯧꯕ ꯂꯥꯝꯗꯕꯒꯤꯀꯣ
ꯌꯥꯏꯅꯦꯅꯦ ꯌꯥꯏꯅꯦ ꯆꯥꯛꯆꯥ ꯆꯈ ꯆꯥꯛ ꯆꯥꯛꯑꯣ ꯆꯥꯛꯈꯥꯎ ꯁꯣꯛꯀꯅꯤ
ꯆꯖꯤ
ꯂꯥꯝꯗ꯭ꯔꯁꯨ ꯑꯗꯨꯝ ꯆꯥꯔꯒꯀꯣ ꯆꯪꯉꯦ
ꯎꯝ ꯇꯥꯕꯁ ꯐꯪꯗ꯭꯭ꯔꯔꯤꯗ ꯏꯇꯣꯝꯇ ꯑꯣꯏꯕꯅꯤꯅꯀꯣ ꯃꯔꯛ ꯃꯔꯛꯇꯗꯤ
ꯑ
ꯑꯌꯨꯛꯇꯗꯤ ꯊꯣꯡꯕ ꯌꯥꯗꯕꯩ ꯑꯣꯏꯕꯅꯦ ꯊꯣꯡꯉ ꯆꯥꯔꯦ ꯅꯨꯡꯊꯤꯤꯟꯗꯗꯤ ꯃꯔꯪ ꯃꯔꯥꯡꯒꯤꯗꯤ ꯑꯗꯨꯃꯥꯏꯅ ꯇꯧꯔꯦ
ꯑꯣ
ꯅꯣꯏꯗꯤ ꯀꯩ ꯍꯤꯟꯖꯥꯡ ꯆꯥꯕ꯭ꯔꯣ
ꯈꯣꯏꯁꯨ ꯃꯩꯔꯦꯟ ꯃꯩꯔꯦꯟ ꯇꯪꯈꯥꯏ ꯉꯔꯥꯡꯒꯤ ꯇꯪꯈꯥꯏ ꯂꯩꯕꯗ ꯊꯣꯛꯉꯒ ꯆꯥꯏ ꯃꯥꯏꯔꯦꯅꯦ ꯈꯣꯡꯗ꯭ꯔꯨꯝ ꯆꯝꯐꯨꯠꯅꯦ ꯑꯗꯨꯒ ꯕꯤꯟꯁ ꯁꯤꯡꯖꯨ
ꯑ ꯆꯥꯏꯗ ꯀꯣ
ꯑꯩꯗꯤ ꯆꯥꯗꯦꯗ ꯁꯤꯡꯖꯨꯗ ꯄꯥꯝꯗꯕ
ꯎ
ꯃꯨꯟꯕꯗ ꯄꯥꯝꯅꯕ ꯑꯗꯨ ꯆꯥꯕ ꯇꯣꯛꯔꯜꯂꯣꯏ ꯍꯦꯛꯇ ꯌꯥꯅꯤꯡꯉꯥꯛꯇ ꯆꯥꯏ ꯃꯤ ꯀꯅꯥꯝ ꯆꯥꯗꯦ
ꯀꯩꯗꯧꯋꯦ ꯀꯩꯗꯧꯕꯒꯤ
ꯎ ꯆꯅꯗꯤ
ꯑꯣ ꯎꯁ ꯌꯝ ꯀꯣꯜ ꯇꯧꯋꯦ
ꯑꯣ
ꯌꯨꯝ ꯀꯣꯛ ꯇꯥꯧꯕ ꯉꯁꯤ ꯂꯧꯗ ꯀꯩꯅꯣꯝ ꯇꯧꯕ ꯆꯠꯂꯦ ꯍꯥꯏꯕꯀꯣ
ꯀꯔꯤ ꯇꯧꯕ ꯆꯠꯂꯦ ꯍꯥꯏꯕꯗꯣ
ꯍꯤꯗꯥꯛ ꯎꯝ ꯂꯧꯗ ꯅꯥꯄꯤ ꯍꯧꯗꯅꯤꯉꯥꯏ ꯍꯤꯗꯥꯛ ꯀꯩꯅꯣꯝ ꯇꯧꯕ ꯆꯠꯂꯦꯕꯀꯣ
ꯑꯣ ꯑꯣ ꯑꯣ
ꯔꯧꯕ
ꯍꯤꯗꯥꯛ ꯍꯨꯟꯕ
ꯈꯪꯗꯦ ꯑꯗꯨꯃꯥꯏ ꯑꯣꯏꯕ꯭ꯔꯥ ꯑꯗꯨ ꯆꯠꯂꯦ ꯍꯥꯏꯕꯀꯣ ꯃꯣꯏꯗꯣ
ꯑꯥ ꯑꯩꯗꯤ ꯉꯁꯤ ꯄꯣꯊꯥꯔꯒ ꯂꯩꯕ꯭ꯔꯥꯗꯤ ꯈꯟꯕꯅꯦꯍꯦ
ꯑꯩꯁꯨ ꯑꯗꯨꯃꯥꯏꯅ ꯈꯜꯂꯤꯅꯦ ꯑꯗꯣ ꯄꯣꯊꯥꯗꯦ ꯍꯥꯏꯌꯦ
ꯃꯣꯏꯁꯦ ꯊꯕꯛ ꯌꯥꯝ ꯀꯜꯂꯤꯅꯦ
ꯍꯣꯏ ꯊꯕꯛꯄꯨꯗꯤ ꯈꯔ ꯀꯟꯈ꯭ꯔꯕ ꯃꯥꯜꯂꯦ ꯃꯣꯏꯁꯦ
ꯁꯨꯒꯗꯕꯅꯦ ꯃꯤ ꯍꯤꯡꯕ ꯍꯥꯏꯕꯗꯤ
ꯎꯝ ꯎꯄꯥꯏ ꯂꯩꯩꯇꯦꯗꯣ
ꯉꯁꯤꯗꯤ ꯀꯥꯔꯤ ꯀꯥꯔꯤ ꯇꯧꯔꯒ ꯂꯩꯔꯦ
ꯎꯝ ꯁꯤꯗꯤ ꯑꯗꯨꯝ ꯂꯩꯔꯦꯗ ꯁꯥꯕꯅꯤꯅ ꯀꯩꯁꯨ ꯇꯧꯅꯤꯡꯉꯥꯏ ꯂꯩꯇꯦꯕꯀꯣ ꯑꯃꯨꯛꯁꯨ ꯁꯥꯕ꯭ꯔꯥ ꯑ ꯁꯥꯔꯕꯅꯤꯅ ꯇꯧꯐꯝ ꯈꯪꯗ꯭ꯔꯦ ꯏꯪ ꯏꯪꯕꯗ ꯆꯠꯅꯤꯡꯉꯥꯏꯁꯨ ꯎꯄꯥꯏ ꯂꯩꯇꯦ ꯃꯄꯥꯟ ꯊꯣꯛꯑꯁꯨ ꯄꯩꯁꯥꯅꯦ
ꯎꯝ ꯆꯨꯝꯃꯦ ꯆꯨꯝꯃꯦ
ꯑꯣꯏꯕꯒꯤ ꯅꯣꯏꯗꯤ ꯀꯩꯗꯧꯔ ꯂꯩꯒꯦ
ꯎ ꯉꯁꯤ ꯑꯗꯨꯝ ꯁꯨꯝ ꯂꯩ ꯀꯔꯤꯁꯨ ꯇꯧꯗꯦ
ꯑꯣ
ꯉꯥꯁꯥꯏ ꯅꯨꯡꯊꯤꯜꯅ ꯁꯪꯒꯣꯝꯗꯣ ꯈꯔ ꯏꯪꯕ ꯊꯛꯄꯒꯤ ꯈꯔꯕꯨꯗꯤ ꯄꯤꯕ ꯍꯧꯎꯋꯦ ꯑꯗꯣ ꯃꯥꯅ ꯐꯖꯅ ꯁꯦꯕꯥ ꯇꯧꯕꯤꯒꯦ ꯈꯔ ꯐꯒꯠꯄꯒꯤ ꯍꯧꯖꯤꯛ ꯑꯗꯨ
ꯐꯔꯦ ꯐꯔꯦ ꯐꯩꯅ
ꯎꯝ ꯈꯤꯇꯪ ꯃꯥꯅ ꯆꯥꯛ ꯊꯣꯡꯉ ꯈꯤꯇꯪꯈꯤꯇꯪ ꯀ꯭ꯔꯤ ꯀ꯭ꯔꯤꯅꯣ ꯃꯇꯦꯡ ꯄꯥꯡꯉꯒ ꯏꯕꯥꯅꯤꯗꯤ ꯆꯥꯔꯒ ꯂꯩꯔꯦ
ꯑꯥ
ꯑꯗꯨꯝ ꯍꯤꯞꯂꯒ ꯂꯩꯅꯤꯡꯗꯕꯀꯣ
ꯎꯝ
ꯅꯨꯡꯉꯥꯏꯇꯕ ꯑꯗꯨꯒꯤ ꯑꯣ ꯑꯗꯨꯒꯤ ꯈꯔ ꯈꯔ ꯋꯥꯛ ꯑꯣꯏꯅ ꯋꯥꯛꯀꯤꯡ ꯆꯠꯂꯒ ꯀ꯭ꯔꯤꯀ꯭ꯔꯤꯅꯣ ꯃꯇꯦꯡ ꯄꯥꯡꯕꯤꯕ
ꯑꯣ ꯍ ꯁꯥꯏꯌꯦ ꯁꯥꯏꯌꯦ ꯅꯣꯡ ꯆꯨꯗꯦ
ꯍꯧꯖꯤꯛ ꯈꯤꯇꯪ ꯆꯨꯑꯦ ꯍꯧꯖꯤꯛ ꯈꯤꯇꯪꯁꯨ ꯎꯝ
ꯎꯝ ꯅꯣꯡꯁꯦ ꯆꯨꯒꯦ ꯍꯥꯏꯔꯁꯨ ꯋꯦꯗꯔꯗ ꯂꯩꯔꯁꯨ ꯆꯨꯔꯛꯇꯦ ꯀꯩꯗꯧꯔꯨꯅꯤ ꯋꯦꯗꯔꯗꯁꯨ ꯅꯣꯡ ꯂꯩꯏꯕꯀꯣ ꯉꯁꯤ ꯍꯌꯦꯡ ꯍꯌꯦꯡꯁꯦ ꯇꯔꯤꯛ ꯑꯃ ꯑꯗꯣ ꯍꯌꯦꯡ ꯂꯩꯕꯀꯣ ꯑꯗꯣ ꯆꯨꯔꯛꯀꯦꯔꯥ ꯆꯨꯔꯣꯏꯔꯣꯏꯔꯥ ꯈꯪꯗꯦꯗ ꯑꯃꯨꯛ ꯌꯦꯡꯉꯅꯤ ꯅꯣꯡ ꯂꯩꯔꯅꯤ ꯍꯌꯦꯡ ꯊꯣꯛꯑꯅꯤ ꯅꯣꯡ ꯂꯩꯔꯔꯣꯏ ꯑꯗꯨꯝ ꯇꯧꯔ ꯂꯩꯔꯦ ꯈꯪꯗ꯭ꯔꯦ
ꯆꯨꯅꯤꯡꯉꯥꯏ ꯐꯖꯅ ꯄ꯭ꯔꯊꯅꯥ ꯇꯧꯋꯣ
ꯅꯨꯡꯊꯤꯤꯟ ꯄꯨꯡ ꯑꯍꯨꯝꯅ ꯅꯣꯡ ꯎꯕꯗꯤ ꯎꯋꯦ ꯑꯗꯣ ꯆꯨꯔꯥꯀꯦꯔꯥ ꯆꯨꯔꯥꯛꯑꯣꯏꯗ꯭ꯔꯥꯗꯤ ꯈꯪꯗꯦ ꯃꯆꯤꯟ ꯊꯤꯕꯩꯔ ꯒ꯭ꯌꯥꯟ ꯃꯥꯟ ꯇꯥꯗ꯭ꯔꯦ
ꯍꯖꯤꯟ ꯋꯥꯄ ꯅꯣꯡ ꯁꯨꯅꯤꯉ ꯀꯟꯅ ꯅꯣꯡ ꯁꯨꯅꯤꯁꯅ ꯇꯣꯡꯂꯣ
ꯑ ꯄ꯭ꯔꯊꯅ ꯇꯧꯕꯒ ꯂꯥꯏꯔꯤꯅꯤ
ꯅꯣꯏꯗꯤ ꯄ꯭ꯔꯊꯅꯥꯗꯤ ꯇꯧꯕ꯭ꯔꯣ
ꯍꯣꯏ ꯃꯅꯥꯛ ꯃꯅꯥꯛꯛꯇꯗꯤ ꯑꯗꯨꯝ ꯇꯧꯋꯦ ꯍꯣꯏ ꯎꯝ ꯇꯨꯝꯂꯝꯗꯥꯏꯗ ꯃꯔꯛ ꯃꯔꯛ ꯇꯧꯋꯦ ꯅꯍꯥꯟꯗꯣ ꯇꯧꯕꯅꯦ ꯐꯖꯅ ꯅꯨꯡꯇꯤꯒꯤ ꯇꯧꯔꯛꯄꯅꯦ ꯑꯗꯣ ꯍꯟꯗꯛ ꯈꯪꯗꯦ ꯑꯃꯨꯛ ꯇꯣꯛꯈ꯭ꯔꯦ ꯑꯩꯁꯦ ꯈꯪꯗ꯭ꯔꯦꯅꯦ ꯎ ꯁꯩꯗꯥꯅ ꯃꯌꯥꯝ ꯎ ꯃꯌꯥꯝꯗ ꯀꯩꯅꯣꯝ ꯇꯧꯋꯤꯅꯦ ꯀꯪ ꯀꯜꯂꯤꯅꯤ
ꯑꯦ ꯑꯩꯈꯣꯏꯁꯤꯅꯦ ꯆꯞ ꯃꯥꯟꯅꯥꯏꯗ ꯍꯟꯗꯛꯇꯤ ꯇꯣꯏꯅ ꯇꯧꯗ꯭ꯔꯦ ꯑꯁ ꯅꯍꯥꯟꯅꯤꯀꯣ ꯐꯖꯅꯀꯣ ꯏꯕꯥꯅꯤ
ꯃꯥꯁ ꯄ꯭ꯔꯦꯌꯔ ꯂꯧꯔꯒ ꯐꯖꯅ ꯕꯥꯏꯕꯜ ꯄꯥꯔꯒ ꯃꯤ ꯑꯃ ꯑꯃꯕꯨꯒꯤ ꯈꯨꯠ ꯁꯥꯎꯅꯔꯒ ꯐꯖꯅ ꯇꯧꯕꯅꯦ ꯍꯟꯗꯛꯇꯤ ꯑꯁ ꯉꯝꯗ꯭ꯔꯦ ꯥꯡꯅꯦ ꯉꯝꯗ꯭ꯔꯦ ꯍꯥꯏꯕ ꯇꯥꯔꯦ ꯇꯜꯂꯗꯤ ꯉꯝꯗ꯭ꯔꯦ ꯇ
ꯇꯟꯕꯒꯤꯔ ꯉꯝꯗꯕꯤꯦꯔ ꯀꯒ ꯃꯥ ꯇꯥꯗ꯭ꯔꯦ ꯍꯥꯏꯔꯣ
ꯑꯗꯨꯒꯤ ꯑꯩꯗꯤꯥꯁ
ꯦꯡꯋꯥꯏ ꯑꯉꯥꯡ ꯄꯔꯀꯥꯟꯗ ꯐꯖꯅ
ꯇꯕꯨꯕ ꯇꯥꯔꯦ
ꯎꯝ ꯎꯝ ꯍꯥꯕ ꯂ ꯑꯣꯏꯔꯦꯀꯣ ꯍꯧꯖꯤꯛꯁꯦ ꯑꯩ
ꯑꯗꯗꯤ ꯀꯩꯅꯣꯝ ꯂꯩꯕ꯭ꯔꯣ ꯕꯦꯞꯇꯤ ꯆꯥꯔꯆꯀꯨꯝꯕ ꯂꯩꯕ꯭ꯔꯣ
ꯑꯥ ꯂꯩ ꯍꯥꯏꯕꯀꯣ ꯑꯐꯥꯎ ꯆꯠꯇꯦꯕ ꯃꯣꯏꯗꯣ ꯂꯥꯞꯄꯦꯕꯀꯣ ꯑꯃꯨꯛ ꯆꯠꯅꯤꯡꯉꯥꯏꯁꯨ ꯃꯐꯝꯗꯨꯕꯨ ꯁꯦꯡꯅ ꯐꯪꯗꯕꯅꯤꯅ
ꯎ ꯑꯣ ꯑꯣ ꯃꯥꯡꯉꯅꯤꯅꯦ ꯑꯗꯨꯗꯤ
ꯑꯗꯨꯗ ꯑꯣ ꯌꯒꯦ ꯆꯗꯤꯕꯥꯥꯏꯣ
ꯑ
ꯍꯪꯗꯦ
ꯑꯩꯈꯣꯏ ꯈꯨꯜ ꯃꯁꯦꯟꯗ ꯑꯥꯗ ꯑꯥꯗ ꯂꯩꯕꯗꯤ ꯄꯥꯎ ꯐꯥꯎꯅꯕ꯭ꯔꯥ
ꯅꯣꯏ ꯅꯣꯏ ꯅꯣꯏ ꯀꯨꯟꯒꯤꯗꯨꯔꯣ
ꯍꯥꯥ
ꯍꯥꯏꯕꯗꯤ
ꯅꯣꯏ ꯅꯣꯏ ꯅꯣꯏ ꯅꯣꯏ ꯌꯨꯝꯒꯤ ꯃꯤꯗꯨꯔꯣ
ꯅꯠꯇꯦ
ꯑꯣ ꯊꯕꯛ ꯇꯧꯕꯗꯨꯔꯥ ꯄꯥꯏꯕꯅꯦꯕ
ꯎꯝ ꯎꯝ ꯑꯗꯨꯗꯨ ꯄꯥꯎ ꯐꯥꯎꯅꯕ꯭ꯔꯣ
ꯎꯝ ꯃꯩꯇꯩꯒꯤ ꯐꯤꯔꯣꯜ ꯁꯦꯠꯇꯔꯤꯅ ꯀꯩꯀꯩꯅꯣ ꯃꯌꯥꯝ ꯇꯧꯕꯅꯤꯅꯀꯣ ꯑꯩꯗꯣ ꯌꯥꯝ ꯅꯛꯁꯨ ꯅꯛꯅ ꯅꯤꯡꯖꯛ ꯍꯥꯏ ꯄ ꯌꯥꯝ ꯁꯥꯏꯕ ꯑꯗꯨꯒꯤ
ꯑ ꯃꯥꯗꯤ ꯑꯗꯨꯒꯨꯝꯕꯗ ꯇꯤꯟꯅꯕꯒꯤꯅꯤꯗ
ꯑꯗꯨꯒꯨꯝꯕꯖꯨ ꯋꯥꯔꯤ ꯇꯧꯗꯥꯏꯅꯦ
ꯑꯩꯈꯣꯏ ꯂꯝꯗ ꯊꯣꯛꯂꯛꯑꯗꯤ ꯃꯥ ꯌꯨꯝ ꯆꯠꯇꯦ ꯍꯥꯏꯅꯦ ꯁꯅꯥ ꯂꯩꯕꯥꯛꯇ ꯂꯩ ꯍꯥꯏꯅꯦ
ꯑꯣꯏꯔꯝꯃꯤ ꯅꯍꯥꯟꯁꯨ ꯑꯗꯨꯝ ꯇꯧꯗꯥꯏꯅꯦ
ꯂꯣꯠꯅ ꯀꯣꯜ
ꯎꯝ
ꯑꯩꯁꯨ ꯏꯊꯥ ꯊꯥꯖꯗꯅ ꯏꯃꯥꯟꯅꯕꯤꯒꯤ ꯃꯥꯒꯤ ꯏꯃꯥꯅ ꯊꯥꯒꯠꯄꯗ ꯎꯕꯅꯦꯕ ꯍꯣꯏ ꯁꯤꯗꯤ ꯏꯃꯥꯟꯅꯕꯤꯅꯤꯅꯦ ꯅꯪ ꯀꯃꯥꯏꯅ ꯈꯪꯕ꯭ꯔꯣ ꯑꯩ ꯍꯥꯏꯕ ꯑꯩꯅ ꯑꯩ ꯑꯩꯒ ꯀꯣꯂꯦꯁ ꯇꯝꯃꯤꯟꯅꯕ ꯅꯨꯄꯤ ꯑꯃ
ꯑꯣ
ꯑꯗꯨꯒꯤ ꯃꯥꯁꯨ ꯑꯩꯁꯨ ꯈꯪꯗꯦ
ꯑꯗꯣ ꯃꯥꯗꯣ ꯃꯌꯥꯝ ꯇꯧꯕꯅꯦ ꯍꯥꯟꯅ ꯀꯩ ꯀꯩꯅꯣ ꯀꯩꯀꯩꯅꯣ ꯃꯌꯥꯝ ꯇꯧꯕꯅꯦ ꯈꯪꯗꯦꯗ ꯃꯩꯇꯩꯒꯤ ꯄꯥꯈꯪ ꯅꯨꯡꯁꯤꯅꯔꯒ ꯃꯌꯥꯝ ꯇꯧꯗꯥꯏꯅꯦ
ꯃꯃꯥꯟ ꯃꯃꯥ ꯃꯃꯥꯟꯅꯕꯒꯤ ꯃꯃꯥꯟꯅꯕꯒꯤ ꯃꯃꯥꯟꯅꯕꯤꯅꯦ ꯍꯥꯏꯕ꯭ꯔꯥ ꯃꯃꯥꯟꯅꯕꯤꯒꯤ ꯃꯃꯥꯟꯅꯕꯤꯅꯦ ꯍꯥꯏꯕ꯭ꯔꯥ ꯑꯃꯗꯤ ꯍꯥꯏ
ꯑꫭ ꯑꯗꯨ ꯈꯪꯗ꯭ꯔꯦ ꯈꯪꯗ꯭ꯔꯦ ꯈꯪꯗꯦꯅꯦ ꯃꯥꯏꯁꯦ ꯍꯥꯏꯕꯁꯨ ꯀꯩꯅꫭꯝ ꯇꯧ ꯋꯦ ꯏꯁ ꯑ ꯅꯍꯥꯟ ꯈ꯭ꯔꯤꯁꯃꯥꯁꯗꯣ
ꯎꯝ
ꯃꯅꯥꯅꯨꯄꯤ ꯑꯃ ꯏꯝꯐꯥꯜꯗ ꯂꯩꯕꯗꯣ
ꯑꯣ
ꯃꯣꯏ ꯃꯝ ꯃꯄꯥꯒꯤ ꯃꯆꯥꯅꯨꯄꯤ ꯃꯔꯤ ꯃꯇꯥ ꯂꯩꯁꯥꯕꯤ ꯑꯃ ꯂꯩꯕꯗꯣ ꯑꯗꯨ ꯅꯨꯄꯤꯁꯨ ꯍꯟ ꯅꯍꯥꯟ ꯀꯨꯝꯍꯩ ꯃꯇꯝꯗ ꯌꯨ ꯌꯥꯝ ꯊꯛꯑꯦ ꯈꯣꯠꯂꯦ ꯍꯥꯏꯔꯒ ꯋꯥ ꯌꯥꯝ ꯉꯥꯡꯅꯩ ꯍꯥꯏꯌꯦ ꯃꯥꯏ ꯃꯔꯝꯗ
ꯀꯔꯤ ꯃꯔꯝꯗ
ꯑꯗꯨ ꯅꯨꯄꯤꯒꯤ ꯃꯔꯝꯗꯀꯣ ꯌꯨ ꯌꯥꯝ ꯊꯛꯑꯦ ꯉꯥꯎꯁꯤꯟꯅꯩꯑꯦ ꯑꯗꯨꯃꯥꯏ ꯇꯧꯋꯦ ꯍꯥꯏꯔꯒ ꯃꯌꯥꯝ ꯉꯥꯡꯅꯩꯌꯦ ꯍꯥꯏꯕꯀꯣ ꯂꯩꯁꯥꯕꯤ ꯑꯩꯈꯣꯏ ꯏꯃꯥꯒꯤ ꯏꯅꯥꯎ ꯃꯅꯥꯎꯅꯨꯄꯤꯒꯤ ꯃꯆꯥꯅꯨꯄꯤꯁꯨ ꯂꯩꯗꯅ
ꯑ
ꯈꯪꯕ꯭ꯔꯥ
ꯑꯗꯨ ꯑꯅꯤꯗꯨꯔ
ꯍꯣꯏ ꯑꯗꯨ ꯑꯅꯤꯗꯣ ꯐꯖꯅ ꯑꯗꯨ ꯅꯨꯄꯤꯗꯤ ꯈꯔꯗꯤ ꯍꯥꯏꯗꯦꯕꯀꯣ ꯑꯗꯣ ꯂꯩꯁꯥꯕꯤ ꯑꯃꯗꯣ ꯑꯗꯣ ꯑꯗꯨꯗꯣ ꯅꯨꯉꯥꯏꯌꯥꯝꯅ ꯌꯨ ꯊꯛꯄ ꯌꯨ ꯉꯥꯎꯁꯤꯟꯅꯩꯌꯦ ꯈꯣꯠꯂꯦ ꯍꯥꯏꯉꯥꯏ ꯈꯨꯟ ꯃꯤꯌꯥꯝꯅ ꯂꯣꯏ ꯊꯤꯡꯅꯩ ꯍꯥꯏꯕꯅꯦꯕ
ꯑꯩꯗꯤ ꯈꯪꯗꯦꯅꯦ
ꯑꯩꯗꯣ ꯀꯩꯅꯣꯝ ꯇꯧꯕ ꯉꯁꯤꯗꯣ ꯉꯁꯥꯏ ꯑꯩ ꯋꯥꯔꯤ ꯇꯧꯋꯦ ꯍꯥꯏꯕꯗꯣ ꯑꯗꯨ ꯅꯨꯄꯤꯅ ꯍꯥꯏꯔꯛꯄꯅꯦꯕ
ꯑꯣ ꯑꯣ ꯑꯣ ꯑꯣ ꯑꫭ
ꯇꯧꯋꯦ ꯃꯆꯟ ꯅꯨꯄꯤꯅ ꯄꯥꯎ ꯇꯝꯃꯦ ꯍꯥꯏꯌꯦ ꯑꯗꯨꯗꯤ ꯑꯣ ꯅꯍꯥꯟꯗꯣꯃꫭꯏ ꯅꯨꯡꯉꯥꯏꯅꯗꯕ ꯃꯥꯜꯂꯦ ꯑꯗꯨꯒꯤ ꯑꯗꯨꯗꯣ ꯑꯗꯨ ꯎꯝ ꯑꯁꯤ ꯑꯩ ꯉꯁꯥꯏ ꯇꯧꯕ ꯂꯩꯁꯥꯕꯤꯗꯣ ꯑꯩ ꯉꯁꯥꯏ ꯇꯧꯕ ꯂꯩꯁꯥꯕꯤꯗꯣ ꯀꯩꯅꯣꯝ ꯆꯠꯄ ꯃꯥꯜꯂꯦꯕ ꯀꯣ ꯃꯣꯏꯗꯣ ꯑꯥ... ꯑꯥ ꯑꯦꯝ ꯌꯨꯗ ꯀꯩꯅꯣꯝ ꯇꯧꯕ ꯃꯥꯜꯂꯦ
ꯎꯝ
ꯑ ꯃꯣꯏ ꯀꯩꯅꯣꯝ ꯇꯧꯕꯗ ꯀꯥꯟꯗ ꯃꯣꯏ ꯑ ꯑꯃ ꯂꯩꯁꯥꯕꯤ ꯑꯔꯤꯕꯤ ꯂꯩꯕꯗꯣ ꯉꯥꯢꯀꯣ